ꯇꯥꯏꯌꯦꯠ
ꯑꯣ ꯉꯁꯥꯏ ꯀꯩꯅꯣ ꯇꯧꯕ꯭ꯔꯥ ꯀꯩ ꯑꯩꯈꯣꯏꯒꯤ ꯂꯝꯕꯤꯗ ꯉꯁꯥꯏ ꯑꯌꯨꯛ ꯀꯤ ꯑꯌꯨꯛ ꯑꯌꯨꯛ ꯌꯥꯝ ꯉꯟꯕꯗꯤ ꯅꯠꯇ꯭ꯔꯦ ꯃꯗꯨ ꯄꯨꯡꯅꯦ ꯀꯌꯥ ꯍꯥꯏꯗꯣꯏꯅꯣ ꯅꯤꯄꯥꯥꯟ ꯃꯈꯥꯏ ꯃꯥꯄꯜꯒꯤ ꯁ꯭ꯋꯥꯏꯗ ꯃꯌꯥꯏ ꯂꯝ ꯄꯤꯔꯣꯝꯗ ꯉꯁꯥꯏ ꯆꯠꯈꯤꯕ ꯌꯥꯎꯕ꯭ꯔꯣ ꯒꯥꯔꯤ ꯊꯧꯔꯒ
ꯑꯩ ꯉꯁꯤꯗꯤ ꯆꯠꯄꯤꯌꯦ ꯑꯩ ꯃꯥꯟꯥꯟꯕꯅꯕ ꯌꯥꯝ ꯊꯦꯡꯅꯩ ꯍꯦꯛꯇ ꯍꯥꯏꯌꯦ ꯀꯃꯥꯏꯅꯧꯅꯣ ꯈꯪꯗꯦ ꯑꯩꯒ ꯃꯥꯟꯅꯕꯁꯦ ꯌꯥꯝ ꯂꯩꯔꯕ ꯈꯪꯗꯦ
ꯑꯗ ꯉꯁꯥꯏꯩꯅ ꯀꯧꯒꯦ ꯇꯧꯔ ꯅꯪꯍꯧꯗꯕꯩꯅ ꯑꯃꯨꯛꯁꯨ ꯑꯣꯏꯕ ꯖꯠꯂ ꯑꯣꯏꯗꯕ ꯥꯠꯂ ꯃꯥꯟꯕ ꯑꯗꯒꯤ ꯅꯣꯏꯒꯤ ꯒꯥꯔꯤ ꯑꯃ ꯂꯩꯕꯗꯨꯁꯨ ꯃꯆꯨꯁꯨ ꯃꯥꯟꯅꯕ ꯑꯗꯣ ꯍꯥꯏꯐꯦꯠ ꯅꯥꯆꯦꯦꯛ ꯑꯣꯏ ꯀꯩ ꯎꯍꯧꯕꯅꯦꯕ ꯑꯗ ꯑꯩꯁꯨ ꯑꯩꯅ ꯈꯜꯂꯤꯁꯤꯅ ꯀꯗꯣꯝ ꯆꯠꯂꯨꯏꯖꯥꯅꯣꯅ ꯑꯩꯅ ꯐꯣꯟ ꯇꯧꯁꯜꯂꯛꯁꯤꯔꯅ ꯇꯧꯕꯅꯦ ꯑꯗꯨꯗ ꯒꯥꯔꯤ ꯊꯧꯔ ꯆꯠꯈꯤꯕꯗꯨꯗ ꯐꯣꯟ ꯇꯧꯍꯧꯗ꯭ꯔꯕ ꯑꯩꯅ ꯀꯥꯏ ꯆꯠꯂꯨꯖꯥꯠꯅꯣꯅ
ꯆꯠꯇꯦꯗ ꯑꯩ ꯀꯩꯅꯣ ꯃꯄꯥꯡꯒ ꯊꯣꯛꯇꯦꯗ ꯉꯁꯤ ꯊꯕꯛ ꯀꯩꯅꯣ ꯇꯧꯗꯦ ꯉꯁꯥꯏ ꯍꯧꯖꯤꯛ ꯋꯥꯏꯗꯅꯦ ꯍꯧꯖꯤꯛ ꯀꯣꯝꯃꯤꯁꯦ ꯍꯧꯖꯤꯛ ꯁꯤꯒꯨꯝꯕꯅꯦ ꯑꯩꯈꯣꯏ ꯆꯥꯛ ꯇꯣꯛꯄꯒꯤ ꯉꯥꯏꯍꯥꯛ ꯄꯣꯠꯊꯥꯁꯤꯅꯥ ꯄꯣꯠꯊꯥꯅꯔꯦ ꯑꯗꯨꯕꯨ ꯆꯦꯛꯁꯦ ꯑꯇ ꯍꯣꯔꯣꯟꯁꯦꯅ ꯇꯧꯅꯔꯒ ꯑꯗꯨ ꯅꯨꯡꯁꯥꯗꯩ ꯀꯌꯥꯥꯛ ꯂꯥꯎꯅ ꯁꯥꯒꯠꯂꯛꯏ ꯁꯤꯁꯤꯡꯅꯤ ꯅꯨꯡꯁꯥ ꯁꯥꯏ ꯑꯩꯖꯥꯅ ꯑꯃꯨꯛ ꯆꯥꯛ ꯑꯩꯒꯤ ꯐꯤꯕꯝꯁꯤꯗ ꯊꯣꯛꯑꯒ ꯍꯣꯟꯕꯗꯤ ꯉꯝꯃꯔꯣꯏ ꯉꯥꯏꯥꯛꯇꯪꯒꯣꯊꯥꯈꯤꯒꯦꯅ ꯃꯥꯅ ꯑꯗꯨꯝ ꯆꯪꯈꯔꯦ ꯍꯧꯒꯠꯂꯝꯃꯕꯅꯦ ꯃꯥꯁꯨ ꯑꯩ ꯍꯧꯗꯣꯛꯑꯝꯃꯕꯅꯦꯕ ꯊꯕꯛ ꯍꯧꯔꯁꯤꯔꯅ ꯑꯩꯅ ꯍꯣꯏ ꯍꯣꯏꯅ ꯍꯥꯏꯔꯝꯃꯒ ꯃꯥ ꯑꯩꯗꯤ ꯉꯁꯥꯏꯗꯤ ꯑꯩꯗꯤ ꯐꯝꯅ ꯍꯤꯞꯄ ꯂꯩꯕꯅꯦꯕ ꯐꯦꯟ ꯊꯥꯔꯒ ꯑꯗ ꯃꯥꯅ ꯑꯁ ꯅꯨꯡꯁꯥ ꯌꯥꯝꯅ ꯁꯍꯧꯋꯦꯗꯅ ꯇꯧꯔꯁꯦ ꯑꯗꯨꯒꯤ ꯉꯥꯏꯥꯡ ꯂꯩꯩꯗ ꯇꯧꯔꯁꯤ ꯇꯣꯛꯑꯁꯦ ꯑꯗꯨꯗꯤꯅ ꯎ ꯇꯧꯔꯤꯅꯤ ꯇꯧꯔꯤ ꯂꯤꯂꯥꯁꯦ ꯀꯩꯗꯧꯗꯣꯏꯅꯣ ꯈꯪꯗ꯭ꯔꯦ ꯇꯨꯝꯕꯁꯨ ꯇꯟꯕ
ꯎꯝ ꯑꯦ ꯑꯗꯒꯤ ꯑꯩꯈꯣꯏꯗꯤ ꯀꯩꯅꯣ ꯇꯧꯔꯝꯃꯦ ꯍꯟꯗꯛꯁꯦ ꯀꯩꯕꯥ ꯅꯣꯡ ꯆꯨꯕꯁꯦ ꯁꯨꯝꯨꯛ ꯅꯤꯡꯁꯤꯡꯉꯛꯄ ꯍꯥꯏꯇꯥꯔꯦ ꯑꯩꯈꯣꯏꯒꯤꯅꯦ ꯂꯧꯃꯛꯇꯤ ꯂꯩꯔꯝꯗꯦ ꯇꯧꯕꯇꯕꯨ ꯑꯩꯈꯣꯏꯕ ꯑꯩꯈꯣꯏꯅ ꯃꯤꯅ ꯕꯟꯗꯣꯞ ꯊꯝꯃꯛꯄꯗ ꯂꯧꯁꯥꯟ ꯆꯥꯔꯝꯃꯦ ꯐꯧ ꯑꯗꯨꯝ ꯀꯥꯔꯛꯑꯃꯦ ꯑꯗꯣ ꯑꯗꯨꯝ ꯍꯧꯖꯤꯛꯇꯤ ꯀꯥꯔꯛꯈꯤꯗ꯭ꯔꯦ ꯂꯣꯏꯁꯟꯅꯈ꯭ꯔ ꯃꯥꯜꯂꯦ ꯋꯥꯔꯤꯗꯣ ꯑꯗꯨꯒ ꯀꯩꯅꯣ ꯇꯧꯕ꯭ꯔꯥ ꯗꯥꯇꯣꯟ ꯍꯣꯏꯒꯤꯁꯨ ꯑꯗꯨꯝ ꯂꯧꯁꯦ ꯍꯥꯏꯕꯗꯤ ꯍꯥꯟꯅ ꯂꯩꯔꯝꯕ꯭ꯔꯥ ꯅꯠꯇ꯭ꯔꯒꯅ ꯑꯗꯨꯝ ꯆꯦꯡ ꯋꯥꯜꯂꯒ ꯆꯥꯔꯛꯄ꯭ꯔꯥ ꯀꯃꯥꯏ ꯇꯧꯒꯦ
ꯂꯩꯔꯝꯃꯦ ꯑꯩꯈꯣꯏꯒꯤꯁꯨ ꯂꯧ ꯑꯍ ꯑ ꯄꯔꯤ ꯑꯃ ꯍꯥꯏꯕ꯭ꯔꯥ ꯀꯩꯅꯣꯝ ꯍꯥꯏꯕꯅꯦ ꯑꯗꯨꯒꯅꯦ ꯑꯩꯁꯦ ꯎꯝ ꯑꯉꯥꯡ ꯑꯣꯏꯔꯤꯉꯩꯗ ꯑꯩꯅ ꯀ꯭ꯂꯥꯁ ꯇꯦꯟ ꯀꯥꯔꯛꯄꯒꯤꯗꯩꯗ ꯑꯩꯁꯦ ꯑꯩ ꯅꯥꯀꯣꯡꯒ ꯅꯥꯇꯣꯟꯒꯖꯦ ꯑꯩꯒꯤ ꯑꯣꯄ꯭ꯔꯦꯁꯟ ꯇꯧꯋꯦꯕꯀꯣ ꯃꯄꯥꯟ ꯂꯝ ꯆꯠꯂꯒ ꯑꯗꯨꯒꯤ ꯇꯧꯕꯒꯤ ꯊꯥ ꯈꯔ ꯋꯥꯠꯂꯤꯉꯩꯗ ꯑꯗꯨꯃꯥꯏ ꯇꯧꯔꯒ ꯄꯩꯁꯥ ꯅꯨꯡꯁꯥꯁꯤꯡꯁꯦ ꯁꯨꯝ ꯃꯄꯥꯟꯗ ꯌꯦꯡꯗꯣꯏꯅꯤꯅ ꯃꯇꯝꯗꯨꯒꯤꯁꯨ ꯄꯩꯁꯥꯁꯦ ꯌꯥꯝ ꯆꯥꯎꯗꯣꯏꯅꯦꯕꯀꯣ ꯂꯨꯄꯥ ꯂꯤꯁꯤꯡ ꯀꯨꯟꯊ꯭ꯔꯥ ꯅꯤꯝꯐꯨꯒ ꯆꯪꯕꯁꯦ ꯃꯇꯝ ꯃꯇꯝꯗꯨꯗꯗꯤ ꯌꯥꯝ ꯌꯥꯝꯕ ꯑꯣꯏꯗꯣꯏꯅꯦꯕ ꯍꯖꯤꯛꯇꯅ ꯂꯥꯛꯂꯣꯝꯗꯒꯤ ꯍꯦꯟꯕ ꯑꯣꯏꯗꯣꯏꯅꯦꯕ ꯑꯗꯨꯃꯥꯏ ꯇꯧꯕꯗꯨꯗ ꯄꯩꯁꯥꯗꯨ ꯂꯩꯇꯕꯅꯤꯅ ꯃꯥꯏ ꯇꯧꯔꯀꯥꯟꯗ ꯌꯣꯟꯒꯤꯕ ꯄꯣꯠꯅꯦꯕꯀꯣ ꯑꯩꯁꯨ ꯒ꯭ꯌꯥꯟ ꯇꯥꯔꯦꯗꯅ ꯀ꯭ꯂꯥꯁ ꯇꯦꯟ ꯀꯥꯔꯛꯄ ꯍꯥꯏꯁꯤꯗꯤ ꯑꯗꯨ ꯃꯇꯝꯗꯨꯗ ꯕꯕꯥꯒ ꯑꯩꯒ ꯆꯠꯂꯒ ꯑꯗꯨꯃꯥꯏꯟ ꯇꯧꯔꯒ ꯄꯩꯁꯥꯗꯨ ꯂꯧꯅꯔꯨꯕꯅꯤ ꯑꯩ ꯍꯧꯖꯤꯐꯥꯎ ꯀꯥꯎꯗ꯭ꯔꯤ ꯑꯗꯨꯃꯥꯏꯟ ꯇꯧꯔꯒ ꯑꯗꯨꯗꯒꯤ ꯑꯗꯨꯒꯤ ꯃꯃꯥꯡꯗꯗꯤ ꯑꯈꯣꯏ ꯑꯈꯣꯏꯁꯨ ꯂꯝꯗꯨ ꯂꯥꯞꯅꯅ ꯂꯩ ꯂꯩꯅꯕꯅꯤꯅꯀꯣ ꯂꯧꯒ ꯑꯈꯣꯏ ꯌꯨꯝꯒꯁꯨ ꯂꯥꯞ ꯅ ꯂꯩꯕꯅꯤꯅꯅꯦ ꯎꯝ ꯑ ꯑꯈꯣꯏꯒꯤ ꯃꯤ ꯎꯕꯤꯅꯕ ꯃꯤ ꯗꯨꯝ ꯊꯣꯛꯂꯛꯑꯦꯕ ꯀꯣ ꯃꯣꯏꯅ ꯎꯕꯤꯔꯀꯥꯟꯗꯅꯦ ꯃꯣꯏꯅ ꯑꯗꯨꯝ ꯑꯈꯣꯏꯗ ꯐꯧꯖꯦ ꯑ ꯆꯍꯤꯒꯤ ꯑꯣꯏꯅ ꯐꯧ ꯕꯣꯔꯥ ꯃꯉꯥ ꯇꯪ ꯈꯪꯗꯦ ꯇꯔꯥ ꯈꯪꯗꯦ ꯇ꯭ꯔꯥꯉꯥ ꯈꯪꯗꯦ ꯃꯥ ꯃꯥꯏ ꯊꯣꯛꯄ ꯊꯣꯛꯄꯗꯣ ꯐꯧꯗꯨꯅ ꯊꯣꯛꯄꯒꯤ ꯆꯥꯡꯗꯣ ꯑꯗꯨ ꯌꯦꯡꯉꯒ ꯃꯣꯏꯅ ꯈꯣꯏꯗ ꯑꯗꯨꯃꯥꯏꯟ ꯄꯤꯔꯛꯑꯦꯕ ꯈꯪꯕ꯭ꯔꯥ ꯑꯗꯨꯅ ꯐꯧ ꯆꯦꯡꯗꯤ ꯁꯨꯡꯋꯥꯟ ꯋꯥꯥꯟꯗꯦ ꯗꯨꯝ ꯑ ꯐꯧꯒꯨꯝꯕ ꯋꯥꯟꯕꯥ ꯑꯗꯩ ꯃꯣꯏꯅꯖꯨ ꯑꯗꯨꯝ ꯄꯤꯔꯛꯄꯒ ꯀꯩꯒ ꯑꯗꯨꯃꯥꯏꯟ ꯇꯧꯔꯒ ꯃꯤꯜꯗ ꯆꯠꯂ ꯆꯠꯂ ꯇꯛꯑ ꯇꯛꯑꯒꯀꯣ ꯈꯣꯏ ꯔꯤꯁꯣ ꯃꯌꯥꯝꯖꯨ ꯂꯣꯏꯔꯝꯕꯅꯤꯅꯀꯣ ꯔꯤꯁꯣꯇ ꯍꯥꯞꯄ ꯍꯥꯞꯄꯒ ꯑꯗꯨꯝ ꯄꯨꯔ ꯄꯨꯔ ꯇꯛꯑꯒ ꯑꯗꯨꯃꯥꯏꯟ ꯆꯥꯔꯛꯏ ꯆꯦꯡꯗꯤ ꯁꯨꯡꯋꯥꯟ ꯋꯥꯜꯂꯛꯇꯦꯗ ꯍꯧꯖꯤꯛꯀꯥꯟꯗꯕꯨ ꯋꯥꯟꯕꯩ ꯋꯥꯟ
ꯎꯝ ꯑꯗꯨꯅꯦ ꯑꯗꯣ ꯂꯧ ꯂꯩꯕꯖꯦ ꯑ ꯁꯨꯝ ꯁꯦꯝꯕ ꯁꯥꯕꯗ ꯋꯥꯖꯔꯒꯖꯨ ꯅꯨꯡꯗꯤ ꯅꯨꯡꯉꯥꯏꯕꯅꯦ ꯃꯥꯒꯤ ꯑꯈꯣꯏꯒꯤ ꯂꯧꯔꯣꯛ ꯄꯟꯊꯥ ꯑꯈꯣꯏ ꯐꯧ ꯂꯣꯛꯄ ꯃꯇꯝ ꯑꯗꯒꯤ ꯑꯃꯨꯛ ꯑꯗꯒꯤ ꯂꯧꯃꯨꯡꯗꯗꯤ ꯑꯗꯩ ꯊꯔꯣꯏ ꯈꯨꯟꯕꯁꯨ ꯌꯥꯕ ꯃꯇꯝ ꯂꯩꯔꯦ ꯑꯗꯒꯤ ꯑꯃꯨꯛ ꯃꯥꯒꯤ ꯀꯩꯅꯣꯁꯨ ꯑꯩꯈꯣꯏꯒꯤ ꯉꯥ ꯂꯧꯔꯛꯇ ꯉꯥ ꯐꯥꯕꯗꯣ ꯑꯗꯨꯏ ꯃꯇꯝꯗꯁꯨ ꯌꯥꯝ ꯐꯅꯩꯌꯦꯕꯅꯦ ꯑꯗꯣ ꯑꯩꯁꯨ ꯂꯧ ꯂꯩꯕꯁꯦ ꯄꯥꯝꯃꯦ ꯑꯗꯨꯕꯨ ꯂꯩꯔꯝꯗ꯭ꯔꯦ ꯍꯧꯖꯤꯛꯄꯨꯗꯤ ꯑꯣꯏꯅꯗꯤ ꯂꯩꯇ꯭ꯔꯦ
ꯄꯥꯝꯃꯦ ꯑꯩꯁꯨ ꯎꯝ ꯑꯗꯨꯃꯥꯏꯅ ꯑꯃꯈꯛ ꯊꯝꯕꯗꯤ ꯌꯥꯝ ꯄꯥꯝꯃꯦꯀꯣ ꯉꯥ ꯆꯥꯅꯤꯡꯕ ꯃꯇꯝꯗꯁꯨ ꯑꯗꯨꯝ ꯂꯧꯐꯝꯗꯨꯗ ꯑ ꯏꯟ ꯊꯥꯅꯕ ꯏꯟꯐꯝ ꯑꯃ ꯁꯦꯝꯃꯒ ꯑꯗꯨꯝ ꯊꯝꯃꯧꯔꯒꯀꯣ ꯑꯗꯨꯝ ꯀꯩꯅꯣ ꯇꯧꯕ ꯗꯤ ꯂꯧ ꯃ ꯇꯝꯗ ꯑꯗꯨꯃꯥꯏꯅ ꯎꯕꯤꯔꯅꯤ ꯑꯗꯒꯤ ꯊꯔꯣꯏ ꯊꯥꯕ ꯃꯇꯝꯗꯅ ꯊꯔꯣꯏ ꯐꯥꯕꯤꯔꯅꯤ ꯑꯗꯒꯤ ꯁꯨꯝ ꯅꯨꯡꯉꯥꯏꯗꯅꯀꯣ ꯎꯝ ꯀꯩꯅꯣꯏ ꯏꯁꯥꯅꯒ ꯇꯧꯔꯒ ꯑꯗꯨꯝ ꯆꯥ ꯆꯥꯖꯕ ꯈꯣꯠꯆꯕ ꯑꯗꯨꯒꯨꯝꯗꯤ ꯌꯥꯝ ꯄꯥꯝꯃꯦꯕ ꯑꯩꯗꯤ ꯑꯗꯨꯅ ꯑꯩ ꯍꯧꯖꯤꯛꯁꯨ ꯑꯗꯨꯝ ꯍꯤꯡꯒꯣꯟ ꯁꯝꯕꯟꯖꯦ ꯊꯥꯕꯝ ꯂꯩꯇ꯭ꯔꯒꯁꯨ ꯗꯨꯝ ꯒꯝꯂꯥꯅꯤ ꯈꯪꯗꯦ ꯕꯣꯔꯥꯅꯤ ꯈꯪꯗꯦ ꯑꯗꯨꯝ ꯂꯩꯕꯥꯛ ꯈꯒ ꯍꯥꯞꯆꯜꯂꯒ ꯑꯩꯟ ꯄꯪꯊꯥꯗ ꯊꯥꯔꯒ ꯑꯗꯨꯝ ꯆꯥꯔꯤꯁꯤ ꯉꯥꯏꯅꯦ ꯑꯗꯨ ꯃꯔꯣꯏ ꯅꯄꯥꯛꯄꯤ ꯈꯪꯗꯦ ꯅꯥꯀꯨꯞꯄꯤ ꯈꯪꯗꯦ ꯌꯦꯟꯗꯦꯝ ꯈꯪꯗꯦ ꯂꯩꯗꯅ ꯃꯇꯝ ꯃꯇꯝꯒꯤ ꯑꯣꯏꯕ ꯑꯩ ꯍꯖꯤꯛ ꯀꯥꯂꯟꯗ꯭ꯔꯤꯒ ꯊꯥꯔꯤꯖꯦ ꯀꯥꯂꯟꯗ꯭ꯔꯤ ꯄꯥꯟꯗꯣꯔꯦ ꯃꯅꯥꯅ ꯄꯨꯡꯌꯣꯝ ꯌꯣꯝꯃꯦ ꯄꯨꯡꯁꯪ ꯁꯪꯉꯦ ꯃꯅꯥꯅ ꯑꯗꯩ ꯇꯣꯔꯣꯕꯣꯠ ꯊꯥꯔꯦ ꯇꯣꯔꯣꯕꯣꯠ ꯄꯥꯟꯕ ꯍꯧꯔꯦ ꯇꯣꯔꯣꯕꯣꯠꯇꯣ ꯑꯁꯥꯡꯕ ꯑꯣꯏꯅ ꯄꯥꯜꯂꯛꯑꯦ ꯀꯥꯞꯃꯨꯛ ꯁꯥꯡꯕ ꯍꯧꯔꯛꯇꯣꯔꯦ ꯑꯗꯨꯅꯤ ꯁꯨꯃꯥꯏ ꯄꯥꯜꯂꯤꯁꯤꯉꯥꯏꯗ ꯑꯗꯨꯝ ꯅꯨꯡꯉꯥꯏꯕ ꯁꯤꯖꯨ ꯕꯣꯔꯥꯗ ꯂꯣꯏ ꯊꯥꯔꯤ ꯉꯥꯛ ꯇꯅꯤ ꯍꯥꯏꯕ ꯑꯗꯨꯃꯥꯏꯟ ꯌꯥꯝ ꯊꯥꯅꯤꯡꯉꯦ ꯑꯩꯗꯤ
ꯑꯗꯨ ꯀꯩꯅꯣꯗꯤ ꯍꯣꯔꯦꯟꯗꯤ ꯁꯥꯖꯦꯟ ꯇꯧꯗꯣꯏꯔꯣ ꯇꯧꯔꯣꯏꯗꯣꯔꯣ
ꯁꯥꯥꯟꯖꯦꯟꯖꯦ ꯊꯕꯛ ꯂꯩꯇ꯭ꯔꯒꯗꯤ ꯑꯩ ꯇꯧꯔꯅꯤꯕ ꯊꯕꯛ ꯂꯩꯔꯗꯤ ꯉꯝꯗꯦꯃꯤ ꯊꯕꯛꯇꯨ ꯇꯧꯅꯕ ꯍꯣꯠꯅꯩꯉꯩꯗꯅꯦ ꯄꯨꯡꯗꯣ ꯑꯥ ꯌꯥꯝ ꯊꯦꯡꯉꯦꯕ ꯄꯨꯡ ꯃꯥꯄꯟ ꯃꯈꯥꯏ ꯇꯔꯥ ꯇꯥ ꯀꯥꯗ ꯀꯥꯏꯗ ꯍꯛꯆꯥꯡ ꯁꯥꯖꯦꯟ ꯇꯧꯔꯨꯗꯣꯏꯅꯣꯕ ꯑꯗꯨꯒꯤ ꯑꯗꯨ ꯀꯥꯟꯗ ꯇꯧꯕꯝ ꯑꯃꯨꯛ ꯂꯩ ꯇꯔꯦꯄ ꯉꯁꯥꯏꯒꯤ ꯑ ꯍꯧꯖꯤꯛꯁꯦ ꯑꯩꯈꯣꯏꯅ ꯍꯤꯞꯄꯤꯕ ꯃꯑꯣꯡꯖꯦ ꯑꯩꯒꯤꯕꯨꯗꯤ ꯅꯠꯇꯕ ꯑꯈꯣꯏ ꯗꯥꯍꯣꯏꯒꯤ ꯍꯤꯞꯄꯤꯖꯤꯗꯤ ꯐꯃꯨꯡꯖꯦ ꯑꯃꯨꯛ ꯍꯨꯒꯠꯂꯒ ꯑꯃꯨꯛ ꯑꯩꯈꯣꯏ ꯆꯥꯛ ꯏꯁꯤꯡ ꯆꯥꯅꯕ ꯃꯐꯝ ꯑꯃꯨꯛ ꯑꯣꯏꯕ ꯑꯗꯒꯤ ꯇꯥ ꯑꯆꯥꯄꯣꯠ ꯀꯩꯀꯥ ꯍꯥꯟꯕꯒꯤ ꯃꯐꯝ ꯑꯃꯨꯛ ꯑꯣꯏꯕ ꯑꯗꯨꯒ ꯅꯨꯡꯗꯥꯡ ꯑꯣꯏꯔꯛꯀꯥꯟꯗꯅ ꯑꯃꯨꯛ ꯑ ꯀꯩꯅꯣ ꯍꯨꯖꯤꯛꯀꯤ ꯊꯕꯛ ꯁꯨꯔꯤꯕ ꯃꯐꯝꯗꯣ ꯑꯃꯨꯛ ꯑꯈꯣꯏꯅ ꯇꯨꯝꯅꯕꯒꯤ ꯖꯒꯥ ꯑꯃꯨꯛ ꯑꯣꯏꯕ ꯑꯗꯨꯃꯥꯏꯅ ꯃꯐꯝꯗꯨꯗ ꯑꯗꯨꯝ ꯑꯣꯏꯁꯤꯟꯕꯅꯤꯅ ꯐꯔꯛ ꯌꯥꯝ ꯇꯥꯏ ꯍꯥꯏꯕ ꯑꯗꯨꯅꯤꯗ ꯑꯗꯨ ꯉꯜꯂꯤꯉꯩ ꯃꯠ ꯇꯝꯗ ꯑꯣꯏꯇꯥꯗꯤ ꯊꯕꯛꯇꯣ ꯂꯣꯏꯔꯑꯣ ꯂꯣꯏꯒꯤ ꯇꯥꯗꯤ ꯑꯩꯅ ꯉꯜꯂꯤꯉꯩꯗ ꯁꯥꯟꯅꯖꯍꯧꯔꯒꯗꯤ ꯃꯣꯏꯅ ꯍꯣꯔꯦꯟ ꯇꯨꯝꯃꯝꯗꯥꯏꯗ ꯊꯥꯖꯒꯤꯕ ꯑꯗꯨꯝ ꯌꯥꯏꯗꯅ ꯃꯣꯏꯒꯤ ꯃꯣꯝꯄꯥꯛꯇꯣ ꯑꯗꯨꯅ ꯐꯔꯛ ꯌꯥꯝ ꯇꯥꯕ ꯃꯇꯝ ꯑꯣꯏꯔꯦꯕ ꯑꯩꯉꯣꯟꯗ ꯍꯧꯖꯤꯛꯁꯦ
ꯎꯝ ꯑꯗꯨ ꯀꯌꯥꯝꯗꯤ ꯀꯨꯏꯔꯒꯦ ꯁꯥꯖꯦꯜ ꯇꯧꯔꯛꯇꯕ ꯅꯨꯃꯤꯠ ꯀꯌꯥꯅꯤꯃꯨꯛ ꯁꯨꯔꯒꯦ
ꯑꯗꯨꯅꯦ ꯑꯩ ꯍꯞꯇꯥꯃꯨꯛ ꯐꯥꯖꯤꯜꯂꯛꯑꯝꯃꯅꯤꯌꯦ
ꯎꯝ ꯑꯗꯨꯗꯤ ꯍꯥꯟꯅ ꯐꯖꯅ ꯁꯥꯟꯅꯔꯝꯃꯒ ꯍꯨꯖꯤꯛ ꯅꯨꯃꯤꯠ ꯃꯔꯤ ꯃꯉꯥꯅꯤ ꯂꯦꯞꯄꯛꯄꯅꯤꯅ ꯈꯤꯇꯪꯗꯤ ꯑꯃꯨꯛ ꯑꯍꯣꯡꯕꯗꯨ ꯂꯩꯔꯝꯗꯣꯏꯅꯤ ꯅꯣꯏꯈꯠꯄꯗ ꯍꯥꯏꯕꯗꯤ ꯈꯪꯗ꯭ꯔꯒꯁꯨꯀꯣ ꯂꯨꯝꯖꯤꯟꯕꯅꯤ ꯈꯪꯗꯦ ꯀꯩꯅꯣꯝꯃ
ꯂꯩꯗꯣꯏꯅꯦ ꯂꯩꯗꯣꯏꯅꯦ ꯑꯗꯨꯝ ꯉꯁꯥꯏ ꯆꯥꯕꯒꯤ ꯆꯥꯡꯗꯤ ꯑꯗꯨꯝ ꯆꯥꯔꯤꯕꯅꯤꯅ ꯀꯣ ꯑꯩꯅ ꯍꯟꯗꯅ ꯆꯥꯕ ꯅꯠꯇꯃꯤꯅꯅꯦ ꯑꯗꯨꯝ ꯂꯩꯔꯝꯗꯣꯏꯅꯦꯕ ꯑꯝ ꯆꯥꯕꯗꯤ ꯑꯗꯨꯝ ꯑꯩꯁꯨꯨꯅꯦ ꯆꯥꯕ ꯌꯥꯗꯦ ꯍꯥꯏꯕꯗꯤ ꯂꯩ ꯇꯦꯕꯀꯣ ꯑꯗꯨꯝ ꯆꯥꯔꯤꯒꯩ ꯑꯗꯨꯝ ꯍꯥꯎꯕꯗꯣ ꯑꯣꯏꯌꯦꯕ ꯑꯩꯒꯤ ꯆꯤꯟꯖꯤꯖꯨ ꯀꯔꯝꯕ ꯆꯤꯟꯗꯥꯅꯣ ꯈꯪꯗꯦꯕ ꯃꯤꯒꯤꯅ ꯀꯩꯅꯣꯝ ꯍꯥꯎꯇ꯭ꯔꯒꯁꯨ ꯆꯥꯛꯇꯣ ꯂꯦꯝꯍꯜꯂꯒ ꯑꯗꯨꯝ ꯇꯣꯛꯈꯤꯗ꯭ꯔꯥ ꯑꯩꯒꯤꯗꯤꯅꯦ ꯍꯥꯎꯒꯦꯔ ꯍꯥꯎꯔꯣꯔ ꯑꯩꯒꯤ ꯊꯤꯔꯝꯃꯤꯕ ꯆꯥꯛꯁꯦ ꯑꯗꯨꯝ ꯉꯝꯅꯅꯕ ꯆꯥꯕꯒꯤ ꯑꯩꯉꯣꯟꯗ ꯍꯩꯅꯕꯤ ꯑꯝ ꯊꯝꯒ꯭ꯔꯦꯕ ꯑꯗꯨꯅ ꯑꯗꯨꯝ ꯑꯩ ꯆꯥꯏꯕ ꯑꯗ ꯑꯉꯥꯡꯁꯤꯡꯅ ꯂꯦꯝꯕꯗꯁꯨ ꯄꯥꯝꯃꯨꯗꯅ ꯑꯗꯨꯖꯨ ꯃꯨꯛ ꯂꯧꯁꯟ ꯥꯍꯜꯂꯒꯅꯦ ꯑꯩꯉꯣꯟꯗ ꯍꯦꯛꯇ ꯍꯥꯞꯄꯀꯅꯦꯕ ꯃꯣꯏꯁꯨ ꯑꯗꯨꯅ ꯑꯗꯨꯝ ꯆꯥꯥꯁꯜꯂꯅꯦꯕ ꯑꯩꯁꯦ ꯑꯗꯨꯒꯤ ꯃꯌꯥꯝꯗꯨꯅꯅꯦ ꯑꯩ ꯑꯗꯨꯝ ꯏꯁꯥꯖꯦ ꯃꯌꯦꯡꯗꯤ ꯄꯥꯡ ꯇꯥꯔꯣꯏꯕ
ꯎꯝ ꯑꯁ ꯈꯪꯗꯦꯗꯣ ꯑꯩꯁꯤꯖꯨ ꯍꯥꯏꯔꯣ
ꯑꯩꯅ ꯑ ꯑꯩꯅ ꯆꯥꯗꯕ ꯍꯥꯏꯔꯒꯗꯤ ꯑꯗꯨꯝ ꯑ ꯊꯥꯎꯔꯦꯛꯀꯨꯝꯃ ꯀꯩꯒꯨꯝꯕ ꯁꯥ ꯉꯥ ꯊꯣꯡꯉꯁꯨ ꯃꯍꯤ ꯃꯅꯥꯏꯖꯤ ꯖꯣꯝ ꯖꯣꯝ ꯇꯣꯠꯂ ꯆꯥꯕꯗꯣ ꯑꯗꯨꯒꯨꯝꯕꯗꯤ ꯑꯩ ꯆꯥꯗꯦꯕ ꯑꯩꯅ ꯆꯥꯛꯇꯤ ꯍꯦꯟꯅ ꯆꯥꯖꯔꯒꯁꯨꯀꯣ
ꯎꯝ
ꯑꯗꯩ ꯌꯦꯟ ꯊꯣꯡꯉꯦ ꯈꯜꯂꯣ ꯑꯩ ꯃꯇꯨꯝ ꯑꯃꯅꯤ ꯆꯥꯔꯒꯀꯣ ꯑꯈꯣꯏꯒꯤ ꯃꯍꯤꯒꯗꯨꯗꯤ ꯁꯨꯡꯇꯣꯠ ꯇꯣꯠꯇꯦ ꯍꯥꯏꯕꯕꯨ ꯌꯥꯔꯦ ꯈꯨꯠꯇ ꯈꯔ ꯅꯞꯄꯗꯨꯅ ꯑꯗꯨꯝ ꯀꯥꯕꯛ ꯁꯥꯄꯛ ꯇꯣꯠꯂꯒ ꯑꯗꯩ ꯑꯈꯣꯏꯒꯤꯗꯤ ꯌꯦꯟ ꯊꯣꯡꯉꯒꯁꯨ ꯑꯈꯣꯏ ꯍꯤꯟꯖꯥꯡ ꯑꯃ ꯑꯗꯨꯝ ꯊꯣꯡꯉꯦꯕ ꯈꯣꯏꯅ ꯆꯥꯒꯟꯗꯕꯅꯤꯅꯅꯦ ꯁꯧꯒ꯭ꯔꯤꯅꯤ ꯈꯪꯗꯦ ꯍꯋꯥꯏꯅꯤ ꯈꯪꯗꯦ ꯅꯨꯃꯤꯠ ꯅꯨꯃꯤꯠꯇꯨꯒꯤ ꯊꯣꯛꯄꯀꯣ ꯁꯦꯕꯣꯠꯅꯦ ꯈꯪꯗꯦ ꯃꯇꯝ ꯃꯇꯝꯗꯨꯒꯤ ꯑꯣꯏꯅ ꯑꯗꯨꯝ ꯊꯣꯡꯉꯒꯅꯦ ꯑꯗꯨꯃꯥꯏ ꯆꯥꯔꯒ ꯌꯦꯟꯗꯨꯅ ꯉꯥꯔꯧꯑꯣꯏ ꯀꯩ ꯑꯣꯏꯠꯃꯇꯨꯡ ꯑꯃꯒ ꯑꯗꯨꯝ ꯃꯥꯏꯅ ꯆꯥꯅꯤꯡꯕꯗꯣ ꯆꯥꯕꯩ ꯋꯥꯅꯦꯕ ꯑꯗꯨꯗ ꯑꯅꯤꯁꯨ ꯑꯅꯤ ꯑꯍꯨꯝꯒ ꯁꯨ ꯀꯩꯅꯒ ꯆꯥꯕꯤꯕ ꯃꯤ ꯅꯠꯇꯦꯕ ꯑꯗꯩ ꯉꯔꯥꯡꯁꯨ ꯑꯉꯥꯡꯒꯩꯒꯤ ꯑꯗꯨꯝ ꯌꯦꯟꯗꯨ ꯂꯨꯄꯥ ꯆꯅꯤꯃꯨꯛꯀꯤ ꯂꯩꯔꯒ ꯃꯣꯏ ꯌꯥꯏꯔꯒ ꯆꯥꯅꯤꯡꯉꯦꯅ ꯑꯗꯨꯃꯥꯏꯅ ꯇꯧꯔꯒ ꯌꯥꯏꯕꯗꯣ ꯑꯗꯨꯝ ꯈꯨꯗꯛꯇ ꯂꯣꯏ ꯆꯥꯊꯣꯛꯑꯦ ꯃꯣꯏ ꯑꯅꯤꯅ ꯑꯗꯣ ꯑꯈꯣꯏ ꯀꯩꯝ ꯆꯥꯕꯤꯔꯨꯗꯦꯕ ꯀꯜꯂꯛꯇꯦ ꯍꯥꯏꯕ ꯑꯩꯗꯤ ꯌꯦꯡꯁꯦ ꯌꯥꯝꯅ ꯑꯩꯅ ꯀꯜꯂꯛꯏꯁꯤ ꯉꯥ
ꯍꯜꯂꯣ
ꯇꯥꯏꯌꯦ
ꯎꯝ ꯑꯩꯅ ꯈꯔꯥꯇꯧꯔꯕꫭ ꯇꯥꯔ ꯂꯩꯔꯝꯃꯤꯅꯦꯝꯃꯤ ꯑꯗꯨ ꯈꯣꯝꯒꯠꯂꯨꯕ ꯃꯇꯦꯡ ꯑꯃꯈꯛ ꯑꯩꯒꯤ ꯂꯩꯈꯥꯎꯗꯨ ꯌꯥꯎꯕ ꯑꯩꯒꯤ ꯑꯦꯝ ꯑꯦ ꯀꯥꯔꯠꯇꯨꯅꯤ ꯀꯩꯅꯤ ꯅꯥꯟꯊ ꯂꯩꯔꯝꯃꯤ ꯁꯥꯏꯗꯠꯇ ꯊꯝꯕꯗꯣ ꯀꯩꯅꯣ ꯆꯧ ꯍꯨꯏ ꯃꯅꯥꯛꯇ ꯊꯝꯕꯗꯨꯗꯒꯤ ꯈꯨꯡꯒꯜ ꯂꯝꯕ
ꯏ‌ꯦꯃꯤꯠ ꯀꯠꯀꯥꯗꯣ ꯃꯥꯡꯍꯟꯒꯅꯣ ꯄꯩꯈꯥ ꯍꯥꯏꯗꯣꯛꯇ꯭ꯔꯤꯐꯧꯗꯤ ꯏꯔꯦꯟꯖꯅ ꯆꯦꯛꯁꯤꯟꯅ ꯊꯝꯃꯨ
ꯃꯥꯅꯦ ꯃꯥꯅꯦ ꯑꯩꯒꯤ ꯑꯩꯒꯤ ꯇꯝꯃꯛꯈꯤꯕ ꯁꯦꯃꯤꯁꯇꯔ ꯃꯌꯥꯝꯗꯨꯒꯤ ꯑꯃ ꯁꯨꯕ ꯑꯅꯤ ꯑꯍꯨꯝ ꯁ‌ꯦꯃꯤꯁꯇꯔ ꯃꯌꯥꯝꯗꯨꯒꯤ ꯂꯣꯏꯅꯃꯛ ꯔꯦꯛ ꯄꯣꯠ ꯑꯣꯏꯅꯕꯗꯤ ꯑꯩ ꯀꯩꯅꯣ ꯇꯧꯔ ꯊꯝꯖꯟꯗꯣꯏꯅꯤ ꯂꯤꯂꯤꯃꯤꯅꯦꯁꯟ ꯇꯧꯔ ꯊꯝꯖꯤꯟꯈꯤꯒꯦ ꯇꯧꯕꯅꯦ ꯍꯟꯗꯛꯇꯤ ꯇꯧꯗ꯭ꯔ‌ꯦ ꯑꯝꯇ ꯑꯗꫭ ꯀꯩꯅꯣꯗꯤ ꯑꯣ ꯑꯗꯣ ꯉꯁꯤꯁ‌ꯦ ꯑꯣ ꯅꯣꯏ ꯆꯦꯛ ꯍꯣꯟꯖꯟꯗꯣꯏꯅꯦꯕ
ꯍꫭꯟꯖꯟꯗꯣꯏꯅꯦ ꯑꯣꯔꯦꯟ ꯁꯪꯉꯗꯤ ꯂꯥꯛꯑꯣ ꯍꯣꯟꯁꯦ ꯌꯦꯟꯖꯥꯡ ꯑꯍꯥꯎꯄ ꯆꯁꯦ
ꯍꯪꯗꯤ ꯌꯦꯡꯒꯦ ꯄꯥꯎ ꯐꯥꯎꯔꯛꯀꯦ ꯁꯪꯉꯒꯗꯤ ꯑꯗꯨꯒ ꯑꯩꯅ ꯀꯩꯅꯣꯗꯨꯁꯨ ꯌꯦꯡꯕꯅꯦꯕ ꯑꯩꯈꯣꯏꯒꯤ ꯎꯀꯣ ꯎꯝ ꯑꯥ ꯈꯨꯗꯩꯗꯨꯁꯨ ꯑꯅꯤ ꯑꯍꯨꯝꯗꯤ ꯂꯩꯔꯦ ꯌꯥꯝꯗꯤ ꯂꯩꯕ ꯅꯠꯇꯕ ꯑꯊꯟꯗ ꯈꯔꯗꯤ ꯐꯪꯒꯅꯤ ꯀꯥꯡ ꯃꯅꯨꯡꯁꯤꯗꯤ ꯈꯔꯗꯤ ꯐꯪꯉꯅꯤ ꯑꯗꯨ ꯂꯣꯏꯔꯒ ꯊꯥꯡꯉꯩꯁꯤꯡꯅ ꯄꯨꯔꯥ ꯑꯗꯨꯝ ꯑꯗꯨꯅꯁꯨ ꯈꯔ ꯑꯆꯧ ꯆꯥꯎ ꯑꯆꯥꯎ ꯆꯥꯎꯗ ꯌꯦꯡꯉꯀꯥꯟꯗ ꯄꯤꯔꯛꯄꯅ ꯐꯥꯗꯧ ꯃꯥꯜꯂ‌ꯦ
ꯎꯝ ꯍꯣꯏ ꯑꯩ ꯑꯆꯧꯕꯗꯣ ꯑꯣꯏꯅ ꯄꯥꯝꯃꯦ ꯍꯥꯏꯕꯅꯤꯅ ꯑꯗꯨꯒꯤ ꯐꯗꯤꯗꯨꯗꯤꯅꯦ ꯑꯥ ꯄꯤꯛꯑꯗꯤ ꯌꯥꯝ ꯁꯤꯖꯤꯟꯅꯕ ꯅꯨꯡꯉꯥꯏꯇꯦꯕ ꯑꯗꯨꯅ ꯏꯁꯤꯡ ꯆꯣꯠꯂꯒꯅ ꯑꯃꯨꯛꯁꯨ ꯍꯦꯟꯅ ꯄꯤꯛꯁꯜꯂꯤꯗꯅꯀꯣ ꯑꯗꯨꯗꯨꯅ ꯑꯥ ꯑꯩ ꯑꯗꯨ ꯑꯩꯅ ꯈꯣꯏꯗꯥꯗꯁꯨ ꯍꯥꯏꯔꯕꯅꯦ ꯃꯃꯥꯟꯅꯕꯅ ꯐꯗꯤ ꯄꯤꯔꯛꯀꯅꯤꯗꫭ ꯁꯨꯡꯄꯤ ꯄꯤꯔꯛꯇ꯭ꯔꯗꯤ ꯀꯩꯗꯧꯔꯦ ꯐꯗꯤꯁꯤꯕꯨ ꯍꯣꯕ ꯍꯧꯔꯤꯅꯦ ꯑꯍꯣꯕꯗꯨ ꯁꯤꯖꯤꯟꯅꯔ ꯐꯔꯝꯗꯧ ꯃꯥꯟꯗ꯭ꯔꯦꯅ ꯍꯥꯏꯔꯕꯅꯦꯕ ꯑꯩꯅ ꯍꯣꯏ ꯃꯥ ꯄꯤꯔꯛꯀꯦ ꯍꯥꯏꯕꯅꯤ ꯃꯥꯁꯦ ꯍꯦꯛꯇ ꯀꯥꯎꯋꯦꯅ ꯂꯥꯛꯄꯗꯗꯤ ꯍꯦꯛꯇ ꯀꯥꯎꯏ ꯃꯣꯏ ꯃꯥꯃ ꯂꯥꯛꯇꯦ ꯑꯗꯨꯝ ꯂꯥꯛꯏꯅꯦ ꯇꯨꯠꯇ ꯄꯨꯔꯛꯄ ꯀꯥꯎꯔꯤꯔ ꯈꯪꯗꯦꯃꯤ ꯇꯧꯔ ꯂꯩꯔꯦꯕ ꯑꯩꯉꯟꯗ ꯑꯩꯅꯁꯨ ꯅꯨꯡꯉꯥꯏꯇ꯭ꯔꯦꯕ
ꯑꯩꯁꯨ ꯍꯣꯔꯦꯟ ꯉꯥꯏꯍꯥꯛ ꯉꯥꯏꯍꯥꯛ ꯂꯩꯕꯒ ꯑꯝꯇꯕꯨ ꯌꯦꯡꯒꯦ ꯌꯥꯎꯕ꯭ꯔꯥ ꯈꯣꯠꯄ꯭ꯔꯥ ꯀꯩꯅꯣ ꯇꯧꯕ꯭ꯔꯥꯅ ꯌꯦꯡꯕꯨ ꯌꯦꯡ
ꯍꯣꯏ ꯅꯣꯏꯒꯤꯕꯨꯗꯤ ꯑꯗꯨꯝ ꯃꯌꯥꯝ ꯑꯃ ꯂꯥꯛꯀꯗꯣꯏꯅꯦ ꯀꯩꯅꯣ ꯏꯁꯩ ꯀꯩꯀꯥ ꯃꯌꯥꯝ ꯂꯥꯛꯄ ꯃꯇꯝꯗꯨ
ꯃꯥꯅꯦ ꯍꯟꯗꯛ ꯀꯥꯡ ꯃꯅꯨꯡꯒꯤ ꯊꯥꯔꯛꯄꯗꯣ ꯑꯗꯨꯗ ꯌꯦꯡꯉꯒꯦ ꯐꯔꯦ ꯑꯗꯨꯗꯤ ꯑꯩ ꯊꯝꯃꯒꯦꯀꯣ
ꯍꯣ ꯍꯣ ꯍꯣꯏ